ꯍꯜꯂꯣ
ꯎꯝ ꯇꯥꯏ
ꯍꯜꯂꯣ
ꯍꯜꯂꯣ ꯍꯥꯏꯕꯤꯌꯨ
ꯑꯣ ꯇꯥꯕ꯭ꯔꯣ
ꯎꯝ ꯇꯥꯔꯦ
ꯆꯥꯛ ꯆꯥꯈ꯭ꯔꯕ꯭ꯔꯣ
ꯆꯥꯛ ꯆꯥꯗ꯭ꯔꯤ ꯌꯨꯝꯗ ꯃꯤ ꯂꯩꯇꯕꯒꯤ ꯎꯝ
ꯊꯦꯡꯉꯦꯅ ꯌꯥꯝꯅ
ꯐꯥꯁꯇꯤ
ꯀꯔꯤꯒꯤ ꯑꯗꯨꯝ ꯊꯦꯡ ꯐꯥꯎꯕ ꯆꯥꯕ꯭ꯔꯣ
ꯐꯥꯁꯇꯤꯡ ꯇꯧꯋꯦ ꯉꯁꯤ ꯌꯨꯝꯗ ꯉꯁꯤ ꯆꯔꯆ ꯐꯥꯁꯇꯤꯡ ꯄ꯭ꯔꯣꯒꯥꯥꯝ ꯂꯩꯌꯦ
ꯑꯣ ꯉꯁꯤ ꯑꯣ ꯍꯣꯏ ꯍꯣꯏ ꯑꯣꯏꯕꯒꯤꯔꯥ ꯌꯥꯝ ꯐꯩ ꯅ ꯑꯗꯨꯗꯤ ꯐꯥꯁꯇꯤꯡ ꯇꯧꯕꯁꯨ ꯐꯕꯅꯦ ꯑꯗꯨꯝ ꯃꯔꯛ ꯃꯔꯛꯇ
ꯐꯩ ꯑꯗꯨꯕꯨ ꯆꯥꯛꯈꯥꯎꯗꯤ ꯁꯣꯛꯑꯦꯗꯅ
ꯑꯩꯗꯤ ꯁꯨꯇꯧ ꯇꯧꯅꯤꯡꯗꯦ ꯑꯗꯨꯕꯨ ꯐꯥꯁꯇꯤꯡꯗꯣ
ꯆꯥꯛꯈꯥꯎ ꯁꯣꯛ ꯆꯥꯛꯈꯥꯎꯅꯕ ꯃꯤꯒꯤꯗꯗꯤ ꯐꯠꯇꯕꯅꯤ ꯐꯥꯁꯇꯤꯡ ꯇꯧꯕꯁꯦ
ꯑꯗꯨ ꯑꯣꯏꯔꯁꯨ ꯐꯔꯦꯗ ꯆꯥꯛꯈꯥꯎ ꯅꯥꯔꯁꯨ ꯑꯌꯨꯛ ꯑꯃ ꯆꯥꯗꯕꯗꯨꯕꯨ ꯀꯔꯤ ꯀꯥꯏꯗꯦꯗ
ꯑꯗꯨ ꯕ꯭ꯔꯦꯛꯐꯥꯁ ꯍꯦꯕꯤ ꯕ꯭ꯔꯦꯛ ꯐꯥꯁ ꯄꯨꯗꯤ ꯂꯧ ꯀꯠꯈ꯭ꯔꯦꯕꯀꯣ
ꯑꯥ
ꯂꯐꯣꯏ ꯈꯔꯒ ꯑꯣꯠ ꯈꯔꯒꯗꯤ ꯆꯥꯁꯟꯈ꯭ꯔꯦꯕ ꯑꯗꯨ ꯆꯥꯗꯕ ꯍꯥꯏꯁꯤ ꯆꯥꯛ ꯈꯛꯇ ꯑꯣꯏꯔꯦ
ꯅꯠꯇ꯭ꯔꯦ ꯅꯪꯁꯨ
ꯑꯗꯣ ꯏꯃꯥꯈꯣꯏꯗꯤ ꯐꯥꯁꯇꯤꯡ ꯇꯧꯕꯅꯤꯅ ꯆꯥꯛ ꯊꯣꯡꯗ꯭ꯔꯦꯗꯅ
ꯁꯨꯟꯅꯔꯣꯝꯗ
ꯉꯁꯥꯏ ꯑꯌꯨꯛꯇ ꯉꯥꯏꯍꯥꯛ ꯇꯨꯔꯝꯃꯦ ꯍꯧꯖꯤꯛꯄꯨꯗꯤ ꯆꯨꯗ꯭ꯔꯦ
ꯑꯗꯨ ꯆꯨꯕꯗꯣ ꯀꯜꯂꯝꯣꯏꯅꯦ ꯈꯔ ꯈꯔ ꯈꯤꯇꯪ ꯈꯤꯇꯪ
ꯎꯝ ꯈꯤꯇꯪ ꯈꯤꯇꯪ ꯆꯨꯔꯝꯃꯒ ꯇꯣꯛꯈ꯭ꯔꯦ ꯅꯪ ꯅꯪꯗꯤ ꯆꯥꯕꯤꯔꯕꯣ ꯅꯨꯡꯁꯥ ꯁꯥꯕꯃꯛꯇꯤ ꯅꯠꯇꯦ
ꯑꯁ ꯑꯩꯈꯣꯏꯗꯤ ꯁꯥꯏꯌꯦ ꯅꯨꯡꯁꯥ
ꯅꯪꯗꯤ ꯆꯥꯛ ꯆꯥꯔꯕ꯭ꯔꯣ
ꯉꯁꯥꯏ ꯆꯥꯔꯦ ꯄꯨꯡ ꯊꯦꯡꯈ꯭ꯔꯦꯅ ꯄꯨꯡ ꯑꯦꯂꯕꯦꯟ ꯇꯥꯔꯦꯅ
ꯀꯔꯤ ꯃꯊꯦꯟ
ꯏꯚꯤꯅꯤꯡ ꯏꯚꯤꯅꯤꯡꯒꯤ ꯆꯥꯛ ꯆꯥꯒꯗꯧꯔꯦ ꯑꯩꯈꯣꯏꯗꯤ
ꯍꯣꯏꯅꯦ ꯄꯨꯡ ꯍꯧꯖꯤꯛꯁꯤ ꯇꯔꯥꯃꯥꯊꯣꯏꯕꯨꯗꯤ ꯇꯥꯔꯦ ꯇꯔꯥꯃꯥꯊꯣꯏꯒ ꯃꯤꯅꯤꯠ ꯇꯔꯨꯛ ꯆꯠꯈ꯭ꯔꯦ ꯑꯗꯣ ꯀꯔꯤ ꯃꯊꯦꯜ ꯆꯥꯒꯦ
ꯑꯩꯈꯣꯏꯁꯦ ꯀꯔꯤ ꯃꯊꯦꯟꯔ ꯑ ꯁꯣꯏꯕꯨꯝ ꯁꯣꯏꯕꯨꯝ ꯆꯥꯏ
ꯁꯣꯏꯕꯨꯝꯒꯤ ꯐꯦꯛ ꯁꯣꯏꯕꯨꯝꯁꯤꯁꯨ ꯐꯥꯛ ꯀꯔꯤ ꯀꯔꯥ ꯂꯥꯏꯅꯥ ꯐꯠꯇꯕ ꯃꯤꯅ ꯆꯥꯕꯗꯤ ꯐꯠꯇꯦ ꯒꯛꯇꯦ ꯍꯥꯏꯅꯕꯅꯤꯅꯦ
ꯎꯝ ꯑꯗꯨ ꯆꯈꯥꯎ ꯅꯕꯒꯨꯝꯕꯗꯤ ꯄꯥꯛ ꯆꯥꯕ ꯌꯥꯗ ꯃꯥꯜꯂꯦ ꯑꯗꯨꯒ ꯒꯦꯁꯇ꯭ꯔꯤ ꯂꯩꯕꯒꯨꯝꯕ ꯑꯩꯈꯣꯏꯗꯣ
ꯎꯝ
ꯑꯗꯨꯝꯕ ꯄꯨ ꯔꯒ ꯊꯝꯕ ꯆꯤꯟꯖꯥꯛꯀꯨꯝꯕꯗꯣ ꯐꯩꯩ ꯍꯥꯏꯌꯦ
ꯈꯪꯗꯦ ꯑꯦꯛꯁꯄꯥꯔꯠ ꯍꯧꯖꯤꯛꯀꯥꯟꯁꯦ ꯑꯦꯛꯁꯄꯥꯔꯠꯁꯦ ꯌꯥꯝꯃꯟꯕꯒꯤ ꯀꯔꯤ ꯆꯥꯕꯅ ꯐꯕ꯭ꯔꯥ ꯀꯔꯤ ꯆꯥꯗꯕꯅ ꯐꯕ꯭ꯔꯥ ꯍꯥꯏꯕꯁꯦ
ꯅꯍ ꯍꯥꯏꯕꯗꯣ ꯄꯨꯝꯔꯒ ꯊꯝꯕ ꯃꯤ ꯍꯤꯛꯇꯣ ꯑꯐꯕ ꯌꯥꯎꯋꯦ ꯑꯗꯨꯒꯨꯝꯕꯗꯣ ꯆꯥꯎ ꯍꯥꯏꯌꯦ ꯁꯪꯒꯣꯝꯒꯨꯝꯕꯁꯨ ꯂꯩꯗ꯭ꯔꯥ ꯄꯨꯝ ꯍꯜꯂꯒ ꯊꯝꯕꯗꯣ
ꯍꯣꯏꯅꯦ ꯑꯗꯨ ꯈꯔꯅꯗꯤ ꯐꯩ ꯍꯥꯏꯌꯦ ꯈꯔꯅꯗꯤ ꯐꯠꯇꯦ ꯍꯥꯏꯌꯦ ꯑꯗꯨꯕꯨ ꯗꯥꯏꯇꯤꯁꯦꯟ ꯈꯣꯏꯅ ꯇꯥꯛꯄꯤꯔꯛꯄꯗꯗꯤ ꯁꯪꯒꯣꯝ ꯑꯐꯝꯕ ꯆꯥꯕꯁꯤꯗꯤ ꯆꯥꯛꯈꯧ ꯁꯥꯒꯠꯄ ꯑꯌꯨꯛ ꯕ꯭ꯔꯁ ꯇꯧꯕꯒꯨꯝꯕꯗ ꯑꯣꯅꯤꯡꯕ ꯄꯣꯛꯄ ꯂꯩꯗꯅ
ꯎꯝ
ꯑꯗꯨ ꯈꯣꯏꯁꯤ ꯆꯥꯕꯗꯤ ꯄꯨꯛꯁꯤ ꯏꯪꯊꯍꯜꯂꯤ ꯀꯌꯥꯛꯇ ꯍꯥꯏ
ꯂꯨꯞ ꯐꯩꯌꯦ ꯑꯗꯨꯗꯤ ꯌꯥꯝꯅꯥ ꯑꯗꯨꯝ
ꯑ
ꯑꯗꯨꯒ ꯑ ꯀꯔꯤꯔꯥ ꯀꯩꯅꯣꯒꯨꯝꯕꯁꯨ ꯐꯩ ꯍꯥꯏꯕꯗꯨꯗꯤ ꯑ ꯏꯁꯀ꯭ꯨꯋꯥꯠ ꯀꯨꯝꯕꯁꯨ ꯑꯗꯨꯝ ꯊꯝꯕꯗꯣ
ꯐ꯭ꯔꯨꯠ ꯈꯣꯏꯁꯤꯁꯨ ꯃꯣꯏ ꯍꯧꯖꯤꯛꯇꯤ ꯐ꯭ꯔꯨꯠꯈꯣꯏ ꯐ꯭ꯔꯨꯠꯈꯣꯏꯗꯗꯤ ꯐꯩ ꯀꯥꯡꯍꯜꯂꯒ ꯊꯝꯕ ꯍꯣꯏ ꯍꯧꯖꯤꯛ ꯑꯩꯈꯣꯏ ꯃꯅꯤꯄꯨꯔꯗ ꯀꯟꯅ ꯆꯥꯟꯅꯔꯤꯕ ꯑꯁꯤ ꯐꯨꯔꯨꯠꯁꯤ ꯀꯪꯍꯜꯂꯒ ꯑꯆꯥꯔ ꯁꯦꯝꯕ ꯑꯁꯤ ꯄꯤꯀꯜ ꯁꯤꯁꯨ ꯄꯨꯝꯍꯜꯂꯒ ꯁꯦꯝꯕ ꯃꯈꯜ ꯑꯃꯅꯦꯕꯀꯣ
ꯍꯣꯏ ꯑꯗꯨꯒꯨꯝꯕꯗꯨ ꯌꯥꯝ ꯆꯥꯎꯌꯦ ꯍꯥꯏꯌꯦ ꯐꯩꯌꯦ
ꯎꯝ ꯍꯧꯖꯤꯛꯁꯤ ꯀꯔꯤ ꯇꯧꯕꯤꯔꯝꯃꯤꯅꯣ
ꯀꯩꯁꯨ ꯇꯧꯗꯦ ꯆꯥꯛ ꯆꯥ ꯇꯣꯛꯄꯒꯤ ꯑꯗꯨꯝ ꯂꯩꯔꯝꯕꯅꯤ ꯉꯔꯥꯡꯁꯨ ꯑꯗꯨꯝ ꯕꯣꯜ ꯌꯦꯡꯕꯔꯣ
ꯉꯔꯥꯡ ꯐꯨꯠꯕꯣꯜ ꯀ ꯑꯝꯇ ꯌꯦꯡꯗ꯭ꯔꯦ ꯉꯟꯇꯥꯅ ꯇꯨꯝꯗꯅ
ꯎꯝ ꯑꯗꯨꯗꯤ ꯀꯅ ꯊꯣꯛꯄꯥꯔ ꯉꯔꯥꯡ ꯑꯩꯁꯨ ꯈꯪ ꯉꯔꯥꯡꯗꯤ ꯉꯥꯟꯇꯅ ꯇꯨꯃꯊꯣꯛꯑꯦ
ꯈꯪꯗꯦ ꯉꯔꯥꯡ ꯉꯔꯥꯡꯒꯤ ꯉꯔꯥꯡꯗꯤ ꯉꯟꯇꯅ ꯇꯨꯝꯕꯒꯤ ꯐꯤꯛꯀꯔꯒꯥ ꯑꯝꯇ ꯌꯦꯡꯗ꯭ꯔꯦ
ꯌꯥꯝ ꯉꯟꯕꯥꯗꯤ ꯑꯣꯏꯔꯝꯃꯣꯏꯗ
ꯑꯩ ꯉꯔꯥꯡ ꯇꯨꯝꯕꯗꯣ ꯄꯨꯡ ꯇꯔꯥꯗ ꯇꯨꯝꯈ꯭ꯔꯦꯅ
ꯏꯁ ꯑꯗꯨ ꯊꯦꯡꯈ꯭ꯔꯦꯗ ꯉꯟꯕ ꯍꯥꯏꯕꯗꯤ ꯄꯨꯡ ꯅꯥꯏꯟꯒꯨꯝꯕ ꯅꯥꯏꯟ ꯊꯥꯔꯇꯤꯒꯨꯝꯕꯅꯤꯅ
ꯑꯠ ꯄꯨꯡ ꯇꯔꯥ ꯍꯥꯏꯕꯁꯤ ꯉꯔꯥꯡꯗꯤ ꯏꯁꯥꯁꯤ ꯀꯔꯤ ꯍꯥꯏꯅꯤ ꯏꯁꯥꯁꯤ ꯀꯔꯥ ꯀꯩꯅꯣ ꯇꯧꯗꯕ ꯅꯥꯕ꯭ꯔꯥ ꯍꯥꯏꯁꯨ ꯐꯔꯛ ꯅꯥꯗꯕ꯭ꯔꯥ ꯍꯥꯏꯁꯨ ꯐꯔꯛꯇ ꯑꯗꯨꯝ ꯂꯩ꯫
ꯎꯝ ꯊꯕꯛ ꯐꯪꯕ ꯁꯨꯕꯒꯤ ꯋꯥꯕ ꯑꯣꯏꯔꯝꯅꯤ ꯗꯨꯗꯤ꯫
ꯎꯝ ꯉꯔꯥꯡꯗꯤ ꯊꯕꯛ ꯈꯔ꯫ ꯊꯕꯛ ꯆꯤꯟꯗꯕꯤꯗ ꯈꯔ ꯊꯕꯛ ꯆꯤꯟꯍꯟꯕ ꯑꯗꯨꯗ꯫ ꯑꯣꯏꯔꯔꯕ ꯃꯥꯜꯂꯦ ꯏꯁꯥꯁꯦ꯫
ꯅꯠꯇ꯭ꯔꯒ ꯊꯕꯛ ꯁꯨꯕꯗ ꯑꯗꯨꯝ ꯃꯤꯉꯣꯟꯗ ꯉꯥꯡꯕꯒꯤ ꯋꯥꯕ ꯑꯣꯏꯔꯝꯅꯤ ꯅꯡꯒꯤꯗꯨ꯫
ꯑꯗꯨꯕꯨꯗꯤ ꯆꯨꯝꯃꯦꯗꯤ ꯍꯥꯏꯔꯛꯑꯦ ꯅꯪꯅ ꯊꯕꯛ ꯆꯠꯄꯗ ꯑꯩꯒꯤ ꯃꯤꯃ ꯉꯥꯡꯃꯟꯗꯅ ꯏꯅꯔꯖꯤ ꯄꯨꯔꯥ ꯂꯣꯁ ꯑꯣꯏꯗꯅ꯫
ꯀꯔꯤ ꯇꯧꯋꯦꯕ꯫
ꯉꯔꯥꯡ ꯊꯕꯛ꯫ ꯊꯕꯛ ꯈꯔ ꯊꯕꯛ ꯈꯔ ꯁꯨꯕꯅꯉꯥꯏꯒꯤ ꯃꯤ ꯑꯃ ꯀꯧꯕꯗꯣ꯫ ꯈꯔ ꯑꯩꯅ ꯉꯥꯡꯉꯤ ꯉꯥꯡꯕꯕꯨꯗꯤꯀꯣ꯫ ꯊꯕꯛꯁꯤ ꯑꯩꯅ ꯊ ꯁꯤꯟꯅꯔꯝꯕ ꯊꯕꯛꯁꯤ꯫ ꯐꯖꯅ ꯂꯣꯏꯁꯤꯜꯂꯝꯗꯕ ꯍꯥꯏꯅ ꯈꯔꯗꯤ ꯉꯥꯡ ꯉꯥꯡꯉꯨꯔꯦ꯫ ꯑꯩ ꯁꯨꯝ ꯫ ꯃꯥ ꯃꯇꯣꯝꯗ ꯂꯣꯏꯁꯤꯟꯗꯕꯅꯤꯅ ꯏꯕꯥꯅꯤꯅ ꯂꯣꯏꯁꯤꯟꯅꯃꯤꯟ ꯂꯣꯏꯁꯤꯟꯃꯤꯟꯅꯔꯦꯕꯀꯣ꯫ ꯗꯨꯗ ꯆꯥꯛ ꯆꯥꯗꯕꯤꯗ ꯑꯃꯨꯛꯀ ꯑꯗꯨꯝ ꯂꯩꯁꯤꯟꯈ꯭ꯔꯦ ꯄꯨꯡ ꯇꯔꯦꯠ ꯅꯤꯄꯥꯟ ꯫ ꯃꯥꯄꯟ ꯇꯔꯥ ꯐꯥꯎꯕꯁꯤ ꯑꯗꯨꯝ꯫
ꯗꯕꯤꯗ ꯋꯥ ꯌꯥꯝ ꯋꯥꯖꯥꯎ ꯌꯥꯝ ꯉꯥꯡꯕꯗꯣ ꯑꯗꯨꯝꯕ ꯇꯥꯏꯞꯅꯦꯕ꯫
ꯑꯗꯨꯗꯤ ꯑꯩꯒꯤ
ꯊꯕꯛꯗꯤ ꯌꯥꯝ ꯇꯧꯗꯕꯤꯗ ꯋꯥꯗꯤ ꯌꯥꯝ ꯉꯥꯡꯕꯗꯣ ꯫
ꯊꯕꯛ ꯇꯧꯗ꯭ꯔꯁꯨ ꯃꯣꯏ ꯑꯩꯅ ꯊꯕꯛ ꯊꯕꯛ ꯇꯧꯍꯟꯕꯒꯤ ꯃꯣꯏꯒꯤ ꯆꯥꯅ ꯊꯛꯅꯕꯗꯨꯗꯤ ꯁꯤꯟꯕ ꯂꯥꯡꯕ ꯌꯨꯝꯗꯒꯤꯅ
ꯑꯩꯒꯤ ꯎꯝ
ꯄꯤꯛꯂꯁꯨ ꯆꯥꯎꯔꯁꯨ ꯑꯩꯒꯤ ꯐꯥꯝ ꯃ ꯆꯥ ꯑꯃ ꯂꯩꯕꯗꯣ ꯑꯗꯨꯐꯥꯎꯕ ꯑꯩ ꯌꯨꯝ ꯐꯥꯎꯕ ꯆꯥ ꯆꯠꯊꯣꯛ ꯆꯖꯤꯟ ꯃꯣꯏꯒꯤ ꯆꯥꯅ ꯊꯛꯅꯕ ꯆꯠꯄꯗꯣ ꯐꯣꯟ ꯑꯃꯃꯨꯛ ꯆꯠꯀꯅꯤ ꯂꯧ ꯂꯧꯒꯅꯤ ꯑꯃꯃꯨꯛ ꯋꯥꯠꯂꯦ ꯑꯃꯨꯛ ꯆꯠꯄ ꯆꯠꯄꯗꯁꯨ ꯋꯥꯏꯗꯅ꯫
ꯊꯥꯕꯛꯅꯤ ꯀꯥꯏꯅꯥ ꯍꯨꯝ
ꯅꯪꯁꯨ ꯑꯗꯨꯒꯤꯗꯣ ꯊꯦꯡꯅꯔꯒ ꯈꯪꯒꯅꯤ꯫
ꯑꯗꯨꯒꯨꯝꯕꯗꯤ ꯊꯕꯛ ꯀꯧꯗꯦ ꯗꯨꯒꯨꯝꯕꯗꯤ ꯀꯣꯏꯕ ꯀꯧꯋꯦ꯫
ꯑꯗꯨꯗꯤ ꯃꯊꯪꯗꯤ ꯃꯊꯪꯗ ꯑꯩꯒꯤ ꯊꯕꯛ ꯂꯩꯕ ꯃꯇꯝꯗ ꯅꯪꯉꯣꯟꯗ ꯑꯗꯨꯒꯤ ꯊꯕꯛꯇꯨ ꯁꯤꯟꯅꯕ ꯇꯥꯔꯦꯅꯦ꯫
ꯍꯣꯏ ꯍꯣꯏ ꯍꯣꯏ ꯅꯤꯌꯣ ꯑꯗꯨꯝ ꯇꯧꯅꯤꯉꯥꯏ ꯗꯨꯒꯨꯝꯕ ꯇꯧꯅꯤꯉꯥꯏ ꯅꯨꯃꯤꯠ ꯑꯃꯗ ꯂꯤꯁꯤꯡ ꯃꯄꯤꯌꯣꯗꯨꯗꯤ꯫
ꯂꯤꯁꯤꯡ ꯑꯃ ꯄꯤꯔꯗꯤ ꯅꯪꯒꯤ ꯉꯥꯛꯇ ꯇꯥꯔꯦꯅꯦ꯫
ꯆꯥꯛꯁꯨ ꯊꯣꯡꯕꯤꯒꯦ ꯆꯥꯁꯨ ꯖꯥꯁꯨ ꯀꯩꯅꯣ ꯇꯧꯕꯤꯒꯦ ꯑꯗꯨꯒ ꯊꯤꯟꯖꯨ ꯊꯤꯟꯕꯤꯒꯦ ꯅꯪꯒꯤ ꯊꯕꯛꯑꯗꯤ ꯊꯤꯟꯕ ꯉꯥꯛꯇꯅꯦꯕ
ꯊꯤꯟꯒꯅꯤ ꯑꯗꯣ ꯊꯕꯛꯇꯣ ꯁꯨꯕꯁꯨ ꯈꯔꯗꯤ ꯌꯥꯎꯒꯅꯤꯗꯅ
ꯎꯝ ꯃꯤꯁꯤꯡꯁꯤꯅ ꯊꯕꯛ ꯁꯨꯨꯗ꯭ꯔꯁꯨ ꯆꯤꯟꯗꯗꯤ ꯑꯗꯨꯝ ꯁꯨꯕꯅꯤ ꯑꯩꯁꯨ ꯊꯕꯛ ꯌꯥꯝ ꯁꯨꯏꯅ ꯑꯗꯨꯗꯤ
ꯌꯨꯝ ꯌꯧꯒꯅꯤ ꯏꯃꯥꯅ ꯑꯃꯨꯛ ꯉꯥꯡꯒꯅꯤ ꯀꯔꯤ ꯃꯤ ꯊꯕꯛ ꯁꯨꯍꯜꯂꯒ ꯅꯪꯅ ꯑꯃꯨꯛꯀ ꯌꯨꯝ ꯗ ꯂꯥꯛꯄ ꯍꯥꯏꯔ ꯀꯅꯤ ꯉꯥꯡꯉꯦ
ꯑꯩꯅ ꯑꯃꯨꯛꯀ ꯏꯝ ꯁꯣꯝꯗ ꯌꯨꯝꯗꯒꯤ ꯉꯥꯡꯕꯗꯣ ꯊꯕꯛ ꯁꯨꯕ ꯃꯤꯗ ꯑꯃꯨꯛꯀ ꯉꯥꯡꯕ ꯑ
ꯅꯃꯥ ꯍꯣꯏ ꯉꯝꯗꯕꯅꯤ ꯑꯗꯣ
ꯏꯃꯥꯁꯨ ꯊꯕꯛ ꯁꯨꯕ ꯌꯥꯗ꯭ꯔꯦꯕ ꯍꯧꯖꯤꯛꯀꯥꯟꯁꯤ ꯃꯁꯥꯁꯤ ꯑꯗꯨꯝ
ꯎꯝ ꯅꯃꯥꯁꯨ ꯋꯥ ꯌꯥꯝ ꯉꯥꯡꯒꯟꯕ ꯃꯥꯜꯂꯦꯗ ꯑꯩꯅ ꯈꯟꯕꯗ
ꯑꯗꯨꯕꯨꯗꯤ ꯏꯃꯥ ꯂꯧꯕꯒꯤ ꯋꯥ ꯉꯥꯡꯕ ꯈꯔ ꯀꯟꯕꯅꯤꯅꯦ
ꯑꯣꯏꯔꯝꯅꯤꯕ ꯑꯣꯏꯔꯝꯅꯤꯕ ꯑꯩꯁꯨ ꯈꯜꯂꯤꯕꯅꯦꯕ
ꯉꯥꯗꯨꯒ ꯃꯨꯛꯀ ꯑꯩꯈꯣꯏ ꯒꯖꯤꯟ ꯑꯃꯅ ꯑꯃꯨꯛꯀ ꯑ ꯂꯥꯛꯆꯤꯜꯂꯒ ꯃꯨꯛꯀ
ꯉꯁꯥꯏ
ꯅꯣꯏ ꯐꯥ꯭ꯔꯝꯗꯤ ꯀꯔꯤ ꯀꯔꯤ ꯊꯥꯕ꯭ꯔꯣ
ꯐꯥ꯭ꯔꯝꯗꯤꯍꯣꯏ ꯁꯨ꯭ꯋꯤꯠ ꯀꯣꯟ ꯈꯔ ꯊꯥꯏ
ꯑ ꯁꯨ꯭ꯋꯤꯠ ꯁꯨ꯭ꯋꯤꯠ ꯀꯣꯟ
ꯎꯝ
ꯄꯥꯟꯈ꯭ꯔꯕ꯭ꯔꯥ
ꯈꯔ ꯈꯔꯗꯤ ꯄꯥꯟꯕꯗꯤ ꯍꯧꯔꯦ ꯑꯗꯣ ꯇꯦꯅꯨꯋꯥꯅ ꯑꯦꯇꯦꯛ ꯇꯧꯕ ꯑꯃꯨꯛꯀ ꯂꯥꯛꯑꯦꯕꯀꯣ ꯃꯥꯒꯤ
ꯀꯔꯤꯅꯣ ꯀꯔꯤꯅꯣ
ꯄꯦꯔꯣꯠ
ꯑꯣ ꯎꯆꯦꯛ ꯇꯣ
ꯎꯝ
ꯑꯗꯨ ꯅꯦꯠꯀꯨꯝꯕ ꯍꯥꯞꯄ ꯌꯥꯗꯕꯔꯣ ꯑꯗꯨꯗꯤ
ꯍꯥꯞꯇꯦ ꯑꯗꯨꯝ ꯐꯥ꯭ꯔꯝ ꯍꯥꯎꯁ ꯃꯆꯥ ꯑꯃ ꯁꯥꯕꯗꯨꯗ ꯑꯗꯨꯗ ꯑꯗꯨꯝ ꯁꯪꯉꯒ ꯂꯩꯌꯦ ꯑꯗꯣ ꯍꯧꯖꯤꯛꯁꯤ ꯇꯦ
ꯆꯥꯎꯔꯅꯤ ꯍꯥꯏꯔ ꯑꯩꯈꯣꯏꯁꯨ ꯂꯧꯕ ꯂꯥꯛꯀꯦ ꯐ꯭ꯔꯤꯅ ꯂꯧꯔꯣꯏ ꯗ ꯂꯩꯕꯤꯒꯦ
ꯎꯍ ꯑ ꯆꯥ ꯆꯥꯕꯕꯨ ꯌꯥꯔꯒꯗꯤ ꯍꯥꯏꯔꯛꯑꯒ ꯂꯣꯏꯔꯦ ꯀꯔꯤꯅꯣ
ꯇꯨꯃꯤꯟꯅ ꯂꯣꯠꯅ ꯌꯣꯟꯊꯣꯛꯀꯅꯤꯀꯣ
ꯑꯦ ꯑꯗꯨꯁꯨ ꯐꯩꯅꯩ
ꯀꯣꯏꯕ ꯑꯣꯏꯅ ꯂꯧꯕ ꯂꯥꯛꯀꯦꯕ ꯑꯩꯈꯣꯏꯁꯨ
ꯎꯝ ꯍꯧꯖꯤꯛꯁꯦ ꯇꯪ ꯇꯪꯈꯥꯏꯗꯨ ꯑꯃꯨꯛꯀ
ꯂꯥꯁꯇ ꯂꯤꯛꯄꯒꯤ ꯎꯆꯦꯛ ꯂꯣꯏꯅ ꯆꯥꯊꯣꯛꯈ꯭ꯔꯅꯤꯕꯣ
ꯂꯧꯕ ꯂꯥꯛꯑꯣ ꯍꯥꯏꯔꯁꯨ ꯂꯥꯛꯁꯨ ꯂꯥꯛꯑꯣꯏꯗꯕꯗ
ꯏꯁ ꯂꯥꯛꯒꯅꯤ ꯂꯥꯛꯑꯒꯅꯤ ꯑꯣꯛꯇꯣ ꯑꯃ ꯄꯨꯔꯒ ꯂꯥꯛꯀꯦ
ꯑꯇꯣꯞꯄꯗꯤ ꯊꯥꯗꯕ꯭ꯔꯣ
ꯑꯇꯣꯞꯄ ꯊꯥꯅꯉꯥꯏꯒꯤꯁꯨ ꯀꯟꯅ ꯆꯥꯔꯥ ꯁꯦꯝꯃꯤ
ꯑꯗꯨ ꯑꯩꯅ ꯂꯧꯒꯦꯕ ꯑꯣꯇꯣ ꯑꯃ ꯄꯨꯔ ꯑꯗꯨꯒ ꯑꯩꯩꯅ ꯑꯃꯨꯛ ꯕꯖꯥꯔꯗ ꯌꯣꯟꯒꯦ ꯃꯄꯨꯟ ꯀꯣꯝꯂꯒ
ꯌꯥꯏ ꯑꯗꯨ ꯀꯣꯕꯤ ꯍꯧꯖꯤꯛꯁꯦ ꯀꯣꯕꯤ ꯊꯥꯅꯉꯥꯏꯒꯤ ꯊꯥꯕꯕꯨꯗꯤ ꯌꯥꯒꯦ ꯌꯥꯒꯦꯗꯤ ꯇꯧꯔꯦ ꯑꯗꯨ ꯂꯧꯗꯨ ꯈꯔ ꯈꯣꯏꯍꯜꯂꯒ ꯔꯦꯗꯤꯗꯕꯨꯗꯤ ꯊꯝꯈ꯭ꯔꯦꯕꯀꯣ